ꯃꯇꯝ ꯌꯥꯝ ꯀꯨꯏꯅ ꯂꯧꯋꯤꯀꯣ ꯀꯣꯜ ꯇꯧꯔꯛꯑꯣ ꯍꯥꯏꯔꯒ
ꯎꯄꯥꯏ ꯂꯩꯔꯝꯒꯅꯤꯗ ꯀꯔꯤꯔꯥ ꯑꯩꯕꯨ ꯃꯤꯁ ꯇꯧꯗꯕꯒꯤ ꯑꯣꯏꯔꯝꯅꯤ ꯅꯪꯁꯦ
ꯉꯁꯥꯏꯗꯣ ꯑꯩ ꯑꯥ ꯃꯤ ꯑꯃꯥꯃꯛ ꯀꯣꯜ ꯇꯧꯔ ꯂꯩꯕ ꯑꯗꯨꯒꯤꯅꯤꯗ
ꯑꯨꯝ
ꯇꯧꯒꯦ ꯇꯧꯕꯅꯦ ꯗꯨ ꯋꯥꯔꯤꯗꯣ ꯂꯣꯏꯗꯕꯒꯤ
ꯉꯁꯥꯏꯒꯤ ꯃꯤꯅ ꯆꯧꯕꯥ ꯃꯥꯜꯂꯦ ꯑꯩ ꯉꯣꯟꯗꯒꯤ ꯑꯩꯗꯤ ꯃꯤ ꯄꯤꯛꯄꯥ ꯃꯥꯟꯂꯤꯗꯨꯗꯤ
ꯉꯁꯤꯒꯤꯗꯤ ꯈꯔ ꯆꯥꯎꯈ꯭ꯔꯦ ꯍꯣꯏ ꯀꯩꯗꯧꯔꯤꯅꯣꯗꯣ
ꯏꯁꯀ꯭ꯔꯤꯟ ꯇꯧꯗ꯭ꯔꯦ
ꯊꯪꯈ꯭ꯔꯦ
ꯏꯇꯨꯝꯉꯥꯏ ꯇꯧꯔꯤ ꯍꯣꯏ
ꯑꯣ
ꯅꯣꯏꯗꯤ ꯆꯥꯛꯆꯔꯦ
ꯆꯥꯛ ꯆꯥꯎꯈ꯭ꯔꯦ ꯇꯨꯝꯗ꯭ꯔꯤꯌꯦ ꯉꯁꯤ ꯊꯦꯡꯈ꯭ꯔꯦ ꯑꯩꯈꯣꯏꯁꯨ
ꯍꯌꯦꯡꯗꯤ ꯉꯟꯅ ꯄꯥꯎ ꯐꯥꯎꯅ ꯑꯁ ꯉꯟꯅ ꯄꯥꯎ ꯐꯥꯎꯅꯕꯕꯨꯁꯨ ꯁꯪꯗꯦ ꯇꯥꯑꯈꫭꯏꯗꯤ
ꯑꯩꯈꯣꯏꯁꯨ ꯊꯦꯡꯅ ꯍꯧꯒꯠꯄ ꯑꯩ ꯊꯦꯡꯅ ꯍꯧꯒꯄꯒꯤ
ꯑꯩꯗꯤ ꯑꯥꯞꯇꯔꯅꯨꯟꯗ ꯑꯃꯨꯛ ꯇꯨꯝꯒꯅꯤꯅ ꯍꯌꯦꯡ ꯁꯨꯃꯥꯏꯅ ꯇꯧꯔꯁꯤꯀꯣ ꯑꯩꯁꯨ ꯊꯦꯡꯅ ꯑꯗꯨꯝ ꯇꯨꯝꯃꯦꯗ
ꯄꯨꯡ ꯀꯌꯥꯗ
ꯁꯤ ꯄꯨꯡ ꯇꯔꯥ ꯇꯨꯝꯕ ꯅꯨꯃꯤꯠꯁꯨ ꯂꯩ ꯄꯨꯡ
ꯗ꯭ꯔꯃꯥ ꯌꯦꯡꯕꯩꯔꯦ
ꯅꯤꯄꯥꯜꯗꯁꯨ ꯑꯗꯨꯝ ꯄꯜꯉꯦ ꯁꯣꯔꯤ ꯗ꯭ꯔꯃꯥꯗꯣ ꯃꯔꯛ ꯃꯔꯛꯇ ꯌꯦꯡꯉꯦ
ꯗꯔꯥꯃ ꯍꯧꯖꯤꯛ ꯀꯝ
ꯀ꯭ꯋꯤꯟ ꯑꯣꯐ ꯇꯤꯌꯔꯁꯨ ꯌꯦꯡꯉꯦ ꯀꯔꯤꯔ ꯀꯣꯔꯤꯟꯒꯤꯗꯣ ꯑꯗꯣ ꯃꯅ ꯄꯔꯐꯦꯛ ꯀ꯭ꯔꯥꯎꯟ ꯑꯗꯨꯒꯨꯝꯕꯗꯣ ꯌꯦꯡꯉꯦ
ꯀꯥꯏꯗ ꯌꯦꯡꯉꯣ
ꯑꯩꯁ ꯅꯦꯠ ꯃꯤꯔꯣꯗ ꯌꯦꯡꯉꯦ
ꯎꯝ
ꯅꯦꯠꯃꯤꯌꯔꯗ ꯌꯦꯡꯕ ꯐꯪꯕꯅꯦ ꯄꯩꯁꯥ ꯄꯤꯗꯕꯤꯗ
ꯑꯁ ꯍꯥꯏꯗꯤ ꯏꯟꯇꯔꯦꯁ ꯂꯩꯅꯤꯅ ꯌꯦꯡꯉꯕ
ꯍꯣꯏ ꯑꯩꯁꯨ ꯃꯔꯛ ꯃꯔꯛ ꯃꯔꯛꯇꯗꯤ ꯏꯟꯇꯔꯦꯁ ꯂꯩꯇꯦꯗ ꯃꯇꯝ ꯃꯥꯡꯉꯦꯕ ꯁꯨꯃꯥꯏ ꯌꯦꯡꯕꯁꯦ ꯁꯤ ꯆ ꯆꯨꯔꯦꯗꯤ ꯀꯣꯠꯇꯨꯝ ꯇꯨꯝꯕꯗꯣ ꯊꯦꯡꯉꯦꯕ ꯑꯃꯨꯛ ꯗ꯭ꯔꯃꯥ ꯌꯦꯡꯕꯁꯦꯀꯣ ꯏꯁꯥꯁꯨ ꯐꯠꯇꯦꯕ ꯑꯣꯥ ꯑꯗꯨꯅꯦ ꯋꯥꯟ ꯆꯖꯟ ꯋꯥꯟ ꯑꯥꯏ ꯍ ꯗ ꯗ ꯃ ꯃꯤꯅ ꯍꯥꯏꯅꯕꯗꯣ ꯊ꯭ꯔꯤ ꯁꯤꯖꯟ ꯋꯥ ꯏ ꯄꯥꯏꯕ ꯎꯝ
ꯅꯍꯥꯟꯗꯤ ꯍꯥꯏ ꯁ꯭ꯀꯨꯜ ꯀꯥꯔꯀꯥꯟꯗꯗꯤ ꯑꯁ ꯐꯖꯅ ꯌꯦꯡꯕꯅꯤ ꯇꯤꯚ
ꯊꯥꯎ ꯄꯥꯡꯕ ꯉꯝꯗꯕ
ꯁꯤꯗꯤꯗꯣ ꯂꯩꯔꯒ
ꯑꯁ ꯅꯨꯡꯉꯥꯏꯗ ꯑꯗꯨ ꯃꯇꯝꯗꯣ ꯅꯤꯡꯁꯤꯡꯉꯦ ꯑꯁ ꯑꯗꯨꯒꯤ ꯃꯇꯝꯗꯣ ꯑꯃꯨꯛ ꯄꯥꯝꯃꯦꯍꯦ ꯍꯧꯖꯤꯛ ꯂꯥꯛꯍꯟꯅꯤꯡꯉꯤꯍꯦ
ꯄ꯭ꯂꯦ ꯕꯦꯛ ꯇꯧꯈ꯭ꯔꯣ ꯑꯗꯨꯗꯤ ꯑꯩꯗꯤ ꯍꯥꯏ ꯁ꯭ꯀꯨꯜꯗ ꯍꯥꯏ ꯁ꯭ꯀꯨꯜꯗ ꯀꯥꯅꯤꯡꯗꯦꯗ ꯁ꯭ꯀꯨꯜ
ꯁꯦꯀꯦꯟꯗ꯭ꯔꯤ ꯀꯥꯅꯤꯡ ꯕ꯭ꯔꯥ ꯅꯠꯇ꯭ꯔꯒ ꯀꯣꯂꯦꯖ ꯀꯥꯅꯤꯡꯕ꯭ꯔꯥ
ꯗꯨ ꯅꯨꯡꯉꯥꯏꯅ ꯇꯨꯌꯦꯜꯕ ꯅꯠꯇꯕꯤ ꯗ ꯑꯦꯂꯕꯦꯟꯗꯣ ꯈ꯭ꯋꯥꯏꯗꯒꯤ ꯍꯦꯟꯅ ꯅꯨꯡꯉꯥꯏꯕꯅꯦꯀꯣ
ꯎꯝ ꯐ꯭ꯔꯤꯗ ꯑꯣꯏꯔꯒꯀꯣ ꯇꯦꯟꯁꯟ ꯂꯩꯇꯕꯗꯣ ꯑꯦꯛꯖꯥꯝꯒꯤꯁꯨ ꯇꯦꯟꯁꯟ ꯇꯦꯟꯁꯟ ꯂꯩꯇꯦꯕ ꯇꯨꯋꯦꯜꯐꯇꯗꯤ ꯇꯦꯟꯁꯟ ꯑꯃꯨꯛ ꯍꯧꯔꯦꯕ
ꯎ ꯃꯥꯅꯦ ꯑꯗꯨꯝ ꯄꯥꯁꯇꯧꯔ ꯂꯩ
ꯑꯣ ꯑꯁ ꯀꯣꯂꯦꯖꯇꯁꯨ ꯅꯨꯡꯉꯥꯏꯗꯥ ꯑꯩꯒꯤꯗꯤ ꯀꯣꯂꯦꯖ ꯁꯨ ꯅꯨꯡꯉꯥꯏꯇ꯭ꯔꯣ ꯅꯪ ꯅꯪ
ꯏꯁ ꯀꯣꯜꯖꯁꯨ ꯀꯩꯅꯣ ꯀꯣꯔꯣꯅꯥ ꯃꯇꯝꯗꯒꯤ ꯀꯥꯕ ꯐꯖꯅ ꯑꯩꯁꯦ ꯏꯃꯥꯟꯅꯕꯤ ꯈꯣꯏꯒ ꯐꯖꯅ ꯄꯨꯟꯕ ꯅꯪꯗꯦꯗ ꯀꯣꯔꯣꯅꯥ ꯃꯇꯝꯗꯒꯤ
ꯀꯣꯔꯣꯅꯥ ꯂꯥꯛꯄꯒꯤꯀꯣ ꯑꯩꯈꯣꯏ ꯑꯩꯈꯣꯏꯒꯤ ꯁ꯭ꯀꯨꯜ ꯈꯨꯀꯥꯁꯦ ꯌꯥꯗ꯭ꯔꯦ
ꯎꯝ ꯑꯗꯨꯏꯅꯦ ꯀꯣꯔꯣꯅꯥꯒꯤ ꯀꯣꯔꯣꯅꯥꯒꯤ ꯃꯇꯝꯒꯤ ꯏꯁꯇꯨꯗꯦꯟꯁꯤꯡꯗꯨꯗꯤ ꯊꯥꯖꯗꯦ ꯑꯗꯨꯝ ꯍꯥꯏꯔꯒ ꯂꯩꯕꯅꯤ ꯎꯝ ꯃꯤꯁꯤꯡꯅ
ꯑꯗꯣ ꯑꯩꯈꯣꯏ ꯑꯩꯈꯣꯏ ꯕꯨ ꯃꯥꯜꯂꯤꯅꯦ ꯑꯩꯈꯣꯏꯁꯨ ꯀꯣꯔꯣꯅꯥ ꯃꯇꯝꯒꯤ ꯏꯁꯇꯨꯗꯦꯟꯁꯤꯡꯅꯦꯕ ꯏ ꯀꯥꯏꯖꯔꯦꯗ ꯑꯍꯍꯍ ꯅꯪ ꯀꯩꯅꯣꯗ ꯁꯦꯀꯦꯟꯗ꯭ꯔꯤꯗ ꯀꯩ ꯀꯩ ꯁꯕꯖꯦꯛ ꯂꯧꯕ꯭ꯔꯥ ꯑꯩ ꯀꯥꯎꯈ꯭ꯔꯦ ꯅꯪꯗꯣ
ꯑꯥꯔꯠꯁ ꯅꯤ
ꯀꯣꯂꯦꯖꯇꯗꯤ
ꯆꯞ ꯃꯥꯟꯅꯩꯅ ꯇꯨꯌꯦꯜꯕꯇ ꯂꯧꯕꯗꯣ ꯑꯗꯨ ꯑꯗꯨꯝ ꯂꯧꯅꯤ ꯄꯣꯂꯤꯇꯤꯀꯦꯜ ꯁꯏꯟ ꯁꯥꯏꯟꯁ
ꯎꯝ ꯑꯩꯅ ꯀꯃꯔꯁ ꯂꯧꯕ ꯑꯗꯣ ꯀꯣꯂꯦꯖꯅ ꯕꯤꯕꯤ ꯑꯃꯨꯛ ꯂꯧꯕ ꯕꯤꯕꯤ ꯑꯦ ꯑꯁ ꯅꯨꯡꯁꯤꯌꯦꯦ ꯀꯣꯂꯦꯖ ꯃꯇꯝꯗꯁꯨ ꯁꯦꯀꯦꯟꯗ꯭ꯔꯤ ꯃꯇꯝꯗꯁꯨ ꯅꯨꯡꯁꯤꯕ ꯉꯥꯛꯇꯅꯦ ꯑꯗꯣ ꯀꯣꯂꯦꯖ ꯀꯣꯂꯦꯖꯁꯦ ꯍꯦꯟꯅ ꯅꯨꯡꯉꯥꯏꯗꯥꯒꯤꯗꯤ ꯀ꯭ꯂꯥꯁꯇꯣ ꯃꯔꯛ ꯃꯔꯛꯇꯗꯤ ꯕꯪ ꯇꯧꯕꯅꯦ ꯑꯁ
ꯀ꯭ꯂꯥꯁ ꯕꯪ ꯇꯧ ꯀꯣꯂꯦꯖ ꯃꯇꯝꯗꯗꯤ ꯀ꯭ꯂꯥꯁ ꯕꯪ ꯇꯧꯕꯗꯣ ꯈꯪꯗꯦ ꯑꯩꯗꯤ ꯑꯗꯨꯝ ꯀꯩꯅꯣ ꯇꯧꯗ꯭ꯔꯁꯨ ꯑꯗꯨꯝ ꯆꯥꯡꯅꯒ ꯀꯩꯅꯣ ꯇꯧꯅꯤꯅ ꯑꯁ ꯑꯁꯤ ꯀꯩꯅꯣ ꯏꯝꯐꯥꯜꯗ ꯇꯝꯕꯤꯌꯦ ꯃꯣꯏꯁꯦ ꯃꯩꯇꯩꯈꯥꯗ ꯑꯗꯨꯝ ꯉꯥꯒꯅꯤ
ꯑꯍꯥ ꯍꯥ ꯍꯥ ꯍ ꯎ ꯍꯣꯏ
ꯃꯩ ꯑꯩꯈꯣꯏ ꯃꯤꯇꯩꯂꯣꯟꯣꯟ ꯈꯛꯇ ꯑꯗꯨꯝ ꯑꯇꯣꯞꯄꯗꯤ ꯀꯩꯅꯣ ꯇꯧꯔ ꯂꯩꯕꯅꯤ
ꯎꯝ
ꯁꯤꯀꯤꯌꯥꯇ ꯑꯗꯦꯗ ꯍꯥꯏꯥꯔ ꯂꯩꯕ
ꯎꯝ
ꯏꯃꯥꯟꯅꯕꯤ ꯀꯩꯅꯣ ꯁꯤ ꯇꯃꯦꯡꯂꯣꯡꯗꯒꯤꯀꯣ ꯂꯄꯁꯤꯅꯣ ꯃꯣꯏꯗꯣ ꯀꯩꯅꯣ ꯈꯪꯗꯕꯒꯤ ꯋꯥꯑꯌꯦꯦ ꯋꯥꯑꯌꯦꯦ ꯎꯝ
ꯎꯝ
ꯃꯣꯏꯗꯤ ꯑꯗꯨꯗ ꯈꯛꯇ ꯑꯗꯨꯝ ꯂꯩꯕꯒꯤ ꯀꯩꯅꯣ ꯈꯔ ꯂꯥꯞꯄꯒꯤ ꯌꯥꯝ ꯍꯥꯏꯗꯕ ꯃꯥꯂꯦ ꯎꯝ ꯀꯩꯅꯣ ꯅꯛꯄꯗ ꯂꯩꯕꯁꯤꯡꯗꯨ ꯇꯨꯝ ꯍꯌꯦꯅꯣ
ꯎꯝ ꯑꯩꯣꯏꯗꯤ ꯈꯔ ꯅꯅꯥꯏꯅ ꯑꯗꯨꯒꯤ
ꯎꯝ
ꯍꯦꯟꯗꯤ ꯀꯥꯏ ꯆꯠꯀꯅꯤꯌꯦ ꯑꯗꯨ ꯑꯗꯨꯨꯝ ꯂꯩꯒꯦꯔꯥ
ꯍꯌꯦꯡꯁꯦ ꯍꯌꯦꯡ ꯀꯩꯅꯣ ꯇꯧꯔꯒ ꯈꯪꯒꯅꯤ ꯊꯕꯛ ꯈꯔꯗꯤ ꯂꯩ ꯀꯩꯖꯜ ꯆꯥꯎꯔꯒꯁꯦ
ꯃꯁꯤꯗꯤ ꯑꯂꯨꯒ ꯁꯣꯏꯕꯨꯝ ꯆꯥꯔꯦ
ꯁꯣꯏꯕꯨꯝ ꯍꯥꯏꯕꯗꯤ ꯑꯅꯧꯔ
ꯑꯅꯥꯕꯅꯦ ꯍ
ꯑꯣꯔꯝꯅꯤꯍ
ꯍꯋꯣꯏ ꯍꯣꯏ ꯑꯁ ꯃꯦꯠ ꯃꯦꯠꯄꯗꯨꯁꯨ ꯆꯥꯅꯤꯡꯉꯦꯅꯦ
ꯃꯦꯠꯂꯒ ꯆꯥꯕ ꯌꯥꯗ꯭ꯔꯅꯦ
ꯅꯍꯥꯟꯗꯤ ꯃꯦꯠꯂꯒ ꯆꯥꯏꯌꯦ ꯉꯁꯤꯗꯤ ꯃꯦꯠꯇ꯭ꯔꯦ
ꯅꯣꯏꯒꯤ ꯅꯣꯏꯒꯤꯔꯣ
ꯑꯦꯟꯁꯥꯡ ꯑꯣꯏꯅ ꯆꯥꯔꯤ ꯍꯣꯏ ꯑꯩꯈꯣꯏꯒꯤꯅꯦ ꯉꯅꯨꯡꯁꯥꯏ ꯏꯅꯦꯝꯕꯣꯛ ꯆꯠꯄꯗꯣ ꯑꯗꯨꯗ ꯄꯨꯔꯛꯄ ꯈ ꯈꯖꯤꯛ ꯈꯛꯇ ꯈꯔ ꯄꯨꯕꯤꯔꯛꯑꯦ ꯉꯁꯥꯏ ꯃꯥꯅ ꯁꯣꯏꯕꯨꯝꯁꯦ ꯍꯥꯎꯋꯤꯗꯀꯣ ꯁꯤ
ꯑꯩꯗꯤ ꯁꯣꯏꯕꯨꯝ ꯑꯗꯨꯝ ꯄꯥꯝꯃꯤꯗ
ꯎꯝ ꯑꯝ ꯄꯥꯝ
ꯑꯗꯕꯨ ꯎꯨꯝ ꯀꯩꯅꯣ-ꯆꯤ ꯁꯤꯠ ꯀꯩꯅꯣ ꯇꯧꯕꯗꯤ ꯄꯥꯝꯗꯦꯍꯦ ꯍꯧꯖꯤꯛ ꯈꯛꯇ ꯂꯧꯊꯣꯔꯒ ꯆꯥꯕꯗꯣ ꯑꯗꯨꯗꯤ ꯈꯌꯦꯛ ꯑꯗꯨ ꯌꯥꯝ ꯄꯥꯝꯖꯩ ꯑꯩꯗꯤ ꯑꯗꯨꯕꯨ ꯎꯇꯤꯗꯀꯣ ꯎꯇꯤꯗ ꯍꯥꯎꯔꯗꯤ ꯍꯥꯎꯕ ꯑꯗꯨ
ꯁꯣꯏꯕꯨꯝꯒꯤ ꯎꯇꯤꯁꯨ ꯍꯥꯎꯕꯅꯤ ꯍꯦ
ꯑꯁ ꯌꯥꯝ ꯁꯥꯡ ꯁꯥꯡꯅꯒ ꯊꯝꯕꯗꯣ ꯈꯨꯍꯥꯎ ꯑꯃ ꯇꯧꯋꯦ
ꯆꯥꯎꯔꯒ ꯊꯝꯕꯗꯣ ꯅꯪꯅ ꯍꯥꯏꯕꯗꯤ ꯆꯥꯎꯔ ꯌꯥꯝ ꯆꯥꯎ-ꯆꯥꯎꯅ ꯊꯝꯕꯗꯣ ꯍꯥꯏꯕ꯭ꯔꯥ
ꯎꯝ ꯁꯥꯡꯔ ꯊꯝꯕꯗꯣ ꯄꯤꯛꯔꯁꯨ ꯈꯔ ꯁꯥꯡꯅ ꯍꯥꯞꯄꯣ
ꯎꯝ ꯎꯝ ꯑꯩꯈꯣꯏꯗꯤ ꯁꯥꯡꯅ ꯊꯝꯗꯦ ꯆꯥꯎ ꯆꯥꯎꯅ ꯊꯝꯃꯦ ꯎꯇꯤꯁꯨ ꯊꯣꯡꯔꯗꯤ ꯑꯁ ꯑꯩꯈꯣꯏ ꯑꯩꯈꯣꯏ ꯎꯇꯤ ꯊꯣꯡꯕ ꯍꯩꯕꯅꯤꯍꯦ ꯑꯩꯗꯤ ꯑꯩꯗꯤ ꯌꯥꯝ ꯍꯩꯕ ꯑꯣꯏꯗꯦ ꯑꯗꯣ ꯑꯁ ꯑꯩꯈꯣꯏꯗ ꯂꯩꯕꯁꯤꯡꯗꯤ ꯎꯇꯤ ꯊꯣꯡꯕ ꯍꯩꯕꯅꯤꯍꯦ
ꯍꯥ-ꯍꯥ-ꯍꯥ ꯑꯩꯗꯤ ꯑꯃꯔꯛꯁꯨ ꯊꯣꯡꯗ꯭ꯔꯤ ꯊꯣꯡꯗ꯭ꯔꯤꯌꯦ
ꯍꯥ-ꯑꯩꯗꯤ ꯑꯃꯔꯛꯗꯤ ꯊꯣꯡꯒ꯭ꯔꯦ ꯑꯅꯤꯔꯛꯂꯛ ꯊꯣꯡꯒ꯭ꯔꯦ ꯑꯩꯗꯤ ꯑꯗꯣ ꯑꯩꯒꯤ ꯎꯠꯇꯤꯗꯤ ꯌꯥꯝ ꯍꯥꯎꯕ ꯑꯣꯏꯗꯤꯍꯦ ꯃꯣꯏꯒꯤꯗꯤ ꯍꯥꯎꯋꯦꯕ ꯃꯣꯏꯅ ꯊꯣꯡꯕꯗꯤ
ꯃꯣꯏ ꯑꯗꯨꯝ ꯊꯣꯡꯕ ꯍꯩꯕ ꯑꯣꯏꯔꯝꯒꯅꯤ
ꯎꯨꯝ
ꯃꯤ ꯂꯣꯏꯅ ꯇꯨꯝꯒ꯭ꯔꯦ
ꯃꯤꯂꯣꯏ ꯇꯨꯝꯅꯒ꯭ꯔꯦ ꯍꯣꯏ
ꯑꯣ ꯉꯜꯂꯤꯍꯦ
ꯎ ꯉꯜꯂꯦ ꯑꯩꯗꯤ ꯉꯜꯂꯦ ꯅꯪꯒꯤ ꯅꯪꯒꯤ ꯅꯪꯒ ꯋꯥꯔꯤ ꯁꯥꯕꯁꯦ ꯅꯨꯡꯉꯥꯏ
ꯍꯥ-ꯍꯥ-ꯍꯥ ꯍꯥꯏꯁ ꯀꯗꯥꯏꯗꯒꯤ ꯍꯥ-ꯍꯥ-ꯍꯥ
ꯁꯦꯡꯕꯅꯤ ꯍꯦ
ꯎ-ꯍꯦ-ꯍꯦ
ꯅꯣꯛꯑꯒ ꯂꯩꯌꯦ ꯑꯁꯤ ꯊꯦꯡꯕ ꯍꯥꯏꯔꯒ ꯊꯥꯖꯗꯕ ꯃꯥꯜꯂꯦ ꯅꯣꯛ-ꯅꯣꯛꯒ ꯂꯩꯌꯦ ꯑꯁ ꯀꯣꯝꯂ ꯆꯥꯅꯤꯡꯕꯁꯤꯅ-ꯆꯥꯅꯤꯡꯕꯁꯤꯅ ꯂꯣꯏꯔꯦ
ꯑꯍ ꯊꯣꯛꯁꯨ ꯊꯣꯛꯇ꯭ꯔꯤꯉꯩ ꯗ-ꯑꯗꯨ ꯄꯤꯛꯔꯀꯥꯟꯗ ꯆꯠꯂꯒ ꯍꯦꯛꯑꯒ ꯆꯥꯔꯣ ꯑꯗꯨꯗꯤ
ꯃꯤ ꯑꯃꯅ ꯍꯥꯏꯌꯦ ꯑꯁ ꯍꯩꯒꯥꯁꯨ ꯍꯩꯒꯥ ꯍꯩꯒꯥꯗꯣ ꯃꯣꯏ ꯃꯣꯏꯒꯤꯗ ꯂꯩꯌꯦ ꯃꯣꯏ ꯃꯃꯥꯈꯣꯏꯗ ꯅꯤꯌꯣ ꯅꯤꯔꯒ ꯆꯥꯎꯑꯣ ꯍꯪꯉꯒ ꯆꯥꯎ ꯍꯥꯏꯌꯦ
ꯑꯗꯨ ꯆꯥꯎꯅꯣ
ꯑꯁ ꯃꯣꯏꯁꯨ ꯈꯔ ꯂꯥꯞꯄꯒꯤ ꯏꯊꯟꯇ ꯆꯠꯄ ꯑꯃꯨꯛ ꯏꯀꯥꯏꯕꯀꯣ
ꯎꯝ
ꯅꯤꯆꯤꯗꯤ ꯆꯥꯕ ꯐꯪꯈ꯭ꯔꯦ ꯑꯩ ꯅꯤꯆꯤꯒ ꯍꯩꯅꯧ ꯃꯨꯟꯗꯕꯤꯗ ꯆꯥꯏꯦ
ꯐꯤꯐꯇꯤ ꯔꯨꯄꯤꯁꯀꯤ ꯀꯣ ꯌꯥꯡꯈꯩꯒꯤ ꯌꯣꯟꯕꯗꯣ ꯃꯅ ꯑꯗꯨ ꯌꯥꯝꯕ꯭ꯔꯣ ꯌꯥꯝꯗꯕ꯭ꯔꯣ ꯌꯥꯡꯈꯥꯏ ꯂ ꯂꯤꯆꯤꯗ
ꯑꯣ
ꯌꯥꯡꯈꯥꯏꯒꯤ ꯌꯣꯝꯗꯣ ꯑꯗꯨ ꯌꯥꯝ꯭ꯔꯣ
ꯑꯩꯗꯤ ꯌꯦꯡꯗꯦ ꯈꯪꯗꯦ ꯑꯩ ꯌꯦꯡꯍꯧꯗ꯭ꯔꯦ ꯑꯁꯦꯡꯕꯗ ꯏꯁꯇꯦꯇꯇꯗꯤ ꯎꯑꯦ ꯅꯪꯅ ꯍꯥꯏꯕ ꯑꯗ ꯆꯦꯞꯇꯒꯤꯔꯥ ꯑꯣ ꯑꯣ ꯌꯥꯝꯂꯝꯒꯅꯤ ꯍꯣꯏ ꯌꯥꯝꯕꯅꯤꯗꯆꯤꯗꯤ ꯀꯣ ꯍꯟꯗ꯭ꯔꯦꯗꯀꯤ ꯌꯥꯝꯃꯤ ꯌꯥꯝꯕꯅꯦ ꯐꯤꯐꯇꯤ ꯀꯤꯒꯁꯨ ꯌꯥꯝꯕꯅꯦ ꯑꯗꯨꯝ ꯑꯩꯈꯣꯏ ꯑꯩꯈꯣꯏ ꯈꯨꯟꯗꯗꯤ ꯌꯥꯝ ꯍꯣꯡꯕꯅꯦꯕ ꯂꯤꯆꯤꯗꯣ ꯑꯁꯨꯣ ꯍꯥꯋꯥ ꯅꯪ ꯅꯪꯨ ꯅꯣꯏ ꯅꯣꯏ ꯕꯖꯥꯔꯗ ꯂꯩꯇ꯭ꯔꯕꯣ
ꯂꯩꯗꯤ ꯂꯩꯔꯑꯝꯅꯦ ꯑꯗꯨꯕꯨ ꯄꯁꯥ ꯂꯩ ꯏꯒꯤꯀꯣ
ꯑꯩ ꯑꯩ ꯄꯩꯁꯥ ꯄꯥꯏꯕ ꯀꯥꯟꯗ ꯊꯥꯔꯛꯀꯦ
ꯊꯨꯅ ꯄꯥꯏꯕ ꯑꯣꯏꯍꯣꯗꯣ ꯏꯁꯣꯔꯅ ꯕꯣꯔ ꯄꯤꯕ ꯑꯣꯏꯈ꯭ꯔꯣ ꯑꯦ
ꯌꯥꯝ ꯅꯨꯡꯉꯥꯏꯔꯦ ꯅꯪꯅ ꯍꯥꯏꯕꯤꯕꯗꯨ
ꯊꯨꯅ ꯄꯥꯔꯒ ꯀꯔꯤ ꯀꯔꯤꯅꫭ ꯇꯝ ꯊꯔꯛꯑꯣ ꯑꯍꯥ ꯍꯥ ꯍꯥ ꯍꯥ
ꯐꯪꯉꯗꯤꯦ ꯍꯥꯏꯔꯛꯀꯦ ꯂꯤꯆꯤ ꯂꯩꯅꯤꯡꯉꯥꯏ ꯁꯦꯟ ꯇꯧꯕꯤꯔꯛꯑꯒꯦ ꯖꯤ ꯄꯤ ꯑꯣꯏꯅꯀꯣ ꯍꯨꯝ ꯍꯨꯝ ꯍꯨꯝ ꯍꯥ ꯍꯥꯍꯥ
ꯈꯪꯒ꯭ꯔꯦꯗ
ꯍꯧꯖꯤꯛ ꯀꯥꯟꯅꯦ ꯀꯅꯥ ꯀꯅꯥꯕꯨ ꯄꯨꯟꯕ꯭ꯔꯅꯦ ꯅꯃꯥꯟꯅꯕꯤ ꯀꯅꯥ ꯀꯅꯥꯒ ꯒꯨꯝꯕ꯭ꯔꯥ ꯑꯗꯨꯝ ꯌꯨꯝꯗ ꯂꯩꯕꯔꯥꯅꯦ
ꯑꯩꯔꯣ
ꯑꯥ
ꯎꯝ ꯑꯁ ꯃꯤ ꯑꯃ ꯑꯩꯕꯨ ꯀꯣꯜ ꯇꯧꯔꯛꯑꯦ ꯑꯗꯣ ꯈꯔ ꯂꯩꯔꯛꯀꯣ ꯇꯧꯔꯛꯑꯦ ꯇꯧꯔ ꯀ ꯀꯣ
ꯍꯣꯏ ꯍꯣꯏ ꯍꯣꯏ ꯐꯔꯦ ꯐꯔꯦ